ꯍꯜꯂꯣ ꯑ ꯇꯥꯔꯦ ꯑ ꯇꯥꯔꯦ ꯆꯝ ꯆꯣ
ꯑ ꯀꯃꯥꯏ ꯀꯃꯥꯏꯅ ꯇꯧꯔꯤꯒꯦꯅꯣ ꯏꯕꯣ
ꯍꯧꯖꯤꯛꯁꯦ ꯑꯗꯨꯝ ꯁꯨꯝ ꯂꯩꯔꯝꯃꯤꯅꯤ
ꯎꯝ ꯏꯃꯨꯡ ꯃꯅꯨꯡ ꯑꯍꯟꯁꯤꯡ ꯑꯅꯥ ꯑꯌꯦꯛ ꯌꯥꯎꯗꯦꯀꯣ
ꯎꯝ ꯑꯍꯟꯁꯤꯡ ꯌꯥꯝꯅ ꯍꯦꯟꯅ ꯊꯣꯏꯗꯣꯛꯄ ꯑꯔꯨꯕ ꯑꯅꯥꯕꯗꯤ ꯌꯥꯎꯗꯦ ꯑꯗꯣ ꯃꯇꯝꯒꯤ ꯍꯧꯖꯤꯛꯀꯥꯟ ꯀꯩꯅꯣ ꯇꯧꯔꯤꯁꯦ ꯑꯗꯨꯝ ꯀꯥꯕꯛ ꯁꯥꯕꯛ ꯍꯦꯛ ꯅꯥꯕ ꯂꯣꯛ ꯈꯔ ꯍꯦꯛ ꯇꯧꯕ ꯑꯗꯨꯃꯥꯏꯅ ꯇꯧꯕ ꯈꯔ ꯌꯥꯎꯏꯤ ꯑ
ꯍꯂꯣ ꯑꯩꯅ ꯀꯩꯅꯣꯝꯇ ꯍꯪꯒꯦꯠꯇꯣꯏꯗ ꯅꯣꯏ ꯑꯗꯨꯗꯥꯏꯗ ꯇ꯭ꯋꯨꯁꯟꯒꯤ ꯑꯣꯖꯥꯒꯨꯝꯕ ꯐꯕ ꯂꯩꯕ꯭ꯔꯣ
ꯑ ꯂꯩꯌꯦ ꯑꯗꯨꯝ
ꯎꯝ ꯑꯩꯅ ꯏꯪꯂꯤꯁ ꯑꯉꯥꯡ ꯏꯪꯂꯤꯁ ꯒ꯭ꯔꯃꯔꯒꯨꯝꯕ ꯑꯝꯇꯪ ꯇꯝꯊꯣꯛꯀꯦ ꯇꯧꯕ
ꯑꯣ ꯂꯩꯌꯦꯦ ꯂꯩꯑꯦ ꯑꯗꯨꯒꯤ ꯏꯪꯂꯤꯁ ꯒ꯭ꯔꯥꯃꯥꯔꯒꯤ ꯑꯣꯖꯥ ꯑ ꯁꯥꯇ꯭ꯔ ꯃꯌꯥꯝ ꯕꯦꯁ ꯈ ꯈ ꯇꯧꯕ ꯂꯥꯛꯑꯦ ꯑꯩꯈꯣꯏ ꯁꯤ ꯃꯅꯥꯛꯇ ꯑꯃ ꯂꯩ
ꯑꯣ ꯃꯦꯠꯁ ꯀꯩꯒꯨꯝꯕꯒꯤꯗꯤ ꯂꯩꯇꯦꯀꯣ
ꯑꯥ ꯃꯦꯠꯁꯀꯨꯝꯕꯩꯁꯤꯅ ꯑꯩꯈꯣꯏ ꯁꯤꯗꯩ ꯈꯤꯇꯪ ꯆꯠꯂꯒꯗꯤ ꯂꯩꯌꯦ
ꯑꯣ ꯑꯩꯅ ꯁꯕꯖꯦꯛ ꯏꯪꯂꯤꯁꯀ ꯑꯗꯒꯤ ꯃꯔꯣꯟ ꯏꯪꯂꯤꯁ ꯒ꯭ꯔꯥꯃꯔꯒ ꯃꯦꯠꯁ ꯀꯁꯦ ꯑꯗꯨ ꯇꯝꯊꯣꯛꯍꯟꯒꯦ ꯑꯗꯩ ꯁꯨꯝ ꯍꯪꯉꯝꯃꯤ ꯆꯠꯅꯨ ꯑꯗꯨꯝꯗꯣ
ꯑꯥ ꯑꯗꯨꯝ ꯐꯩꯌꯦ ꯕꯦꯒꯇ ꯈꯔ ꯈꯔ ꯀꯣ ꯃꯤ ꯂꯥꯞ ꯂꯥꯞꯅ ꯂꯥꯛꯑꯦ
ꯎꯝ ꯍꯝ
ꯍꯣꯔꯦꯟꯅꯤ ꯈꯪꯗꯦ ꯍꯌꯦꯡꯅꯤ ꯈꯪꯗꯦ ꯇꯥꯃꯣꯁꯨ ꯍꯣꯏꯅ ꯍꯦꯛ ꯂꯥꯛꯑꯒ ꯑꯗꯨꯝ ꯑꯣꯖꯥꯗ ꯎꯅꯔ ꯋꯥꯔꯤ ꯍꯥꯏꯐꯦꯠ ꯁꯥꯟꯅꯊꯣꯛꯑꯣ ꯑꯗꯨꯒ ꯑꯗꯨꯝ ꯊꯥ ꯌꯥꯔꯅꯤ
ꯑꯣ ꯍꯣꯏꯃ ꯈꯨꯂ ꯇꯥꯏ ꯑꯃꯨꯛ ꯇꯧꯔꯤꯁꯦ ꯑꯩꯈꯣꯏꯒꯤꯗꯨꯗꯨꯗ ꯑꯩꯈꯣꯏ ꯁꯨꯝ ꯇꯤꯟꯅꯕ ꯏꯃꯥꯟꯅꯕꯁꯤꯡ ꯍꯥꯏ ꯇꯔꯦ ꯑꯂꯦꯛꯁꯤꯡ ꯑꯩꯗꯒꯤ ꯃꯆꯥꯁꯤꯡ ꯈꯔ ꯂꯩ ꯃꯣꯏꯗꯨꯅꯕꯨꯗꯤ ꯈꯤꯇꯪꯕꯨꯗꯤ ꯍꯥꯜꯂꯦ ꯃꯣꯏꯅꯕꯨꯗꯤ ꯈꯤꯇꯪ ꯆꯥꯎꯔꯦ ꯑꯉꯥꯡꯁꯤꯡꯗꯣ ꯑꯗꯨꯗꯨꯗ ꯑꯩꯅ ꯃꯣꯏꯒꯤ ꯑꯉꯥꯡꯁꯤꯡꯗꯨꯗ ꯀꯩꯅꯣ ꯍꯥꯏꯕ ꯍꯥꯏꯇꯥꯔꯦ ꯎꯝ ꯑꯉꯥꯡꯁꯦ ꯇꯨꯏꯁꯟ ꯊꯥꯔꯦ ꯇꯨꯏꯁꯟꯁꯤꯦ ꯃꯆꯥꯗꯨꯅ ꯑꯣꯖꯥꯗꯨ ꯍꯩꯅꯗꯦꯅꯤ
ꯑꯗꯨ ꯑꯣꯏ ꯇꯔꯗꯤ ꯀꯩꯅꯣ ꯑꯩꯅ ꯑꯁ ꯑꯩꯣꯏꯅ ꯌꯥꯝ ꯀꯟꯅꯁꯨ ꯍꯥꯏꯐꯣꯠꯇꯦ ꯑꯣ ꯅꯠꯇꯗꯅ ꯑꯃꯨꯛ ꯍꯣꯡꯗꯣꯛꯑꯏ ꯑꯣꯖꯥ ꯍꯥꯏꯕ ꯄꯣꯠꯁꯤ ꯑꯣꯖꯥꯁꯤꯅ ꯁꯥꯇ꯭ꯔꯁꯦ ꯍꯩꯍꯟꯅꯤꯡꯗꯕ ꯌꯥꯎꯄꯣꯠꯇꯦꯕ ꯅꯠꯇ꯭ꯔꯥ
ꯃꯥꯅꯤ ꯃꯥꯅꯤ
ꯎꯝ ꯑꯗꯨ ꯑ ꯆꯔꯆ ꯍꯔ ꯀꯗꯤ ꯄ꯭ꯂꯁ ꯑꯣꯖꯥꯗꯨꯅ ꯀꯩꯒꯨꯝꯕ ꯌꯥꯝꯅ ꯑꯉꯥꯡ ꯇꯥꯛꯄ ꯍꯩꯇꯕ ꯑꯣꯏꯇꯥꯥꯔꯒꯗꯤ ꯑꯉꯥꯡꯁꯤꯡ ꯀꯅꯥꯕꯨ ꯇꯥꯔꯣꯏ ꯃꯊꯪ ꯃꯊꯪ ꯃꯊꯪ ꯇꯣꯛꯅꯈꯤꯗꯅ ꯇꯣꯛꯅꯈꯗꯣꯏꯅꯦꯕ
ꯃꯥꯅꯦ
ꯑꯗꯨꯅ ꯑꯉꯥꯡ ꯇꯨꯏꯁꯟ ꯂꯥꯛꯅꯗꯅ ꯑꯗꯒꯤ ꯃꯥꯒꯤ ꯁꯥꯇ꯭ꯔ ꯃꯉꯣꯟꯗ ꯇꯨꯏꯁꯟ ꯇꯝꯕꯗ ꯄꯣꯖꯤꯁꯟꯒ ꯄꯨꯊꯣꯛꯈ꯭ꯔꯕ ꯑꯣꯖꯥꯁꯤꯡꯗꯨꯕꯨ ꯑꯣꯖꯥꯗꯨꯕꯨ ꯃꯥꯥꯏ ꯃꯆꯥꯗꯨꯅ ꯍꯩꯅꯗꯦꯅꯦ ꯑꯗꯨꯅ ꯐꯣꯡꯗꯣꯛꯏ ꯑꯗꯨ ꯑꯩꯅ ꯁꯨꯝ ꯈ ꯆꯤꯕꯅ ꯌꯥꯝ ꯉꯥꯡꯉꯨꯁꯨ ꯌꯥꯗꯒꯨꯝ ꯇꯧ ꯉꯥꯡ ꯍꯥꯏꯅ ꯀꯩ ꯎꯄꯥꯏ ꯂꯩ ꯍꯥꯏꯔꯒꯕꯨꯗꯤ ꯇꯣꯛꯑꯦ ꯑꯗꯨꯕꯨ ꯑꯩꯈꯣꯏꯅ ꯍꯥꯏꯅꯤꯡꯉꯁꯤ ꯄꯦꯔꯦꯟꯁꯈꯩꯁꯤꯗ ꯑꯉꯥꯡꯗ ꯌꯥꯝ ꯂꯥꯎꯖꯍꯟꯕ ꯌꯥꯗꯦꯕ ꯑꯩꯈꯣꯏꯒꯤ ꯍꯧꯖꯤꯛꯀꯥꯟ ꯑꯉꯥꯡꯁꯤꯡꯁꯤ ꯅꯍꯥꯟꯏ ꯑꯩꯈꯣꯏꯅ ꯄꯉꯛꯀ ꯁꯤꯡꯉꯒ ꯌꯥꯝꯅ ꯑꯗꯨꯅ ꯍꯩꯩꯅꯇ ꯑꯗꯨꯅꯣ ꯑꯣ ꯑꯦꯀꯄꯔꯦ ꯏꯟꯒ ꯄꯥꯏ ꯆꯥꯁ ꯃꯥꯅ ꯁ꯭ꯀꯨꯜ ꯇꯝꯃꯤꯕ ꯁ꯭ꯀꯨꯜꯗꯨꯗ ꯑꯣꯖꯥꯗꯨꯣ ꯍꯦꯟꯒ ꯇ ꯇꯔꯥꯈꯤ ꯍꯜꯒꯣ ꯍꯜꯒꯣ ꯐꯗ꯭ꯔꯕ ꯑꯗꯩꯗꯤ ꯑꯩꯈꯣꯏꯅꯣꯛ ꯑꯩꯈꯣꯏꯗꯤ ꯂꯣꯛꯄꯨ ꯂꯣꯛꯑꯕꯅꯦ ꯃꯥꯒꯤ ꯏꯟꯗꯤ ꯃꯃꯥ ꯃꯄꯥꯗꯣ ꯃꯆꯥꯗꯨꯣ ꯍꯩꯅꯔꯛꯇ꯭ꯔꯗꯤ ꯃꯃꯥ ꯃꯄꯥꯗꯨ ꯍꯣꯡꯗꯣꯛꯀꯗ꯭ꯔꯕ ꯁꯤꯒꯨꯝꯕ ꯀꯣꯏꯁꯟꯁꯤ ꯍꯪꯖꯔꯀꯥꯟꯗ ꯑꯩ ꯏꯕꯨꯡꯉ ꯏꯕꯦꯝꯃ ꯑꯦ ꯃꯌꯥꯝꯁꯨ ꯇꯝꯅꯣꯏꯁꯤꯅꯤ ꯇꯞ ꯇꯞꯅ ꯍꯩꯅꯔꯛꯀꯗꯧꯕꯅꯤ ꯃꯅꯇꯥꯎ ꯃꯥꯏ ꯀꯟꯁꯦꯞꯇꯣ ꯂꯧꯁꯤꯟꯐꯝ ꯊꯣꯛꯄ ꯐꯖꯅ ꯂꯧꯁꯤꯜꯂꯨ ꯑꯗꯨꯒ ꯂꯩꯅꯕ ꯍꯣꯠꯅꯒꯗꯧꯕꯅꯤ ꯀꯩꯁꯨ ꯈꯜꯂꯨꯅꯨ ꯍꯥꯏꯗꯅ ꯊꯦꯝꯕꯤꯕꯩ ꯃꯍꯨꯠꯇ ꯑꯉꯥꯡꯗꯨ ꯍꯩꯅꯗꯦꯅ ꯍꯣꯡꯗꯣꯛꯏ ꯑꯗꯨꯅꯦꯕ ꯁꯥꯎꯅꯤꯡꯕ ꯍꯥꯏꯇꯥꯔꯦ
ꯃꯥꯅꯦ ꯍꯧꯖꯤꯛꯁꯦ ꯃꯤ ꯍꯥꯏꯅꯔꯤꯅꯦ ꯏꯗꯨꯀꯦꯁꯟꯁꯤ ꯊ꯭ꯔꯤ ꯄꯤꯜꯂꯔ ꯍꯥꯏ ꯃꯃꯥ ꯃꯄꯥ ꯏꯁꯇꯨꯗꯦꯟ ꯀꯣ ꯑꯗꯩ ꯑꯣꯖꯥ ꯁꯤ ꯐꯖꯅ ꯃꯥꯟꯅꯅ ꯆꯠꯀꯗꯕꯅꯤ ꯍꯥꯏꯔꯤꯅꯦꯕ ꯑꯗꯣ ꯍꯧꯖꯤꯛꯀꯥꯟ ꯄꯦꯔꯦꯟꯁꯦ ꯑꯩꯈꯣꯏꯁꯦ ꯑꯩꯈꯣꯏ ꯑꯩꯈꯣꯏ ꯑꯅꯛꯄ ꯑꯩꯈꯣꯏ ꯂꯩꯀꯥꯏꯗꯁꯨ ꯁꯨ ꯂꯩꯌꯦꯕꯀꯣ ꯃꯆꯥꯁꯤ ꯁ ꯃꯤ ꯑꯦ ꯇꯨꯏꯁꯟꯕꯨ ꯇꯧꯔꯣ ꯁ꯭ꯀꯨꯜꯕꯨ ꯆꯠꯄ ꯑꯣꯏꯔꯣ ꯑꯦ ꯉꯥꯡꯉꯨ ꯆꯩꯌꯨ ꯐꯩꯅꯕ ꯇꯧ ꯐꯨ ꯍꯥꯏꯅꯦ ꯐꯨꯕꯅ ꯁꯤ ꯁꯤꯕ ꯅꯥꯕ ꯁꯨꯃꯥꯏꯅ ꯐꯨꯕꯗꯧꯗꯤ ꯅꯠꯇꯦꯗꯅ ꯑꯗ ꯑꯉꯥꯡꯖꯤꯅ ꯍꯥꯏꯕ ꯉꯥꯡꯕ ꯂꯧꯗꯦ ꯈꯨꯝꯗꯦ ꯍꯥꯏꯖ ꯃꯥꯥꯏ ꯇꯧꯖꯖꯅꯨ ꯇꯧꯖꯖꯅꯨ ꯍꯥꯏꯕꯤꯔꯨꯅꯨ ꯍꯦꯛ ꯍꯥꯏꯕ ꯑꯗ ꯁꯤꯗ ꯁꯨꯝ ꯃꯆꯥꯁꯦ ꯂꯨꯅ ꯇꯧꯕ ꯂꯨꯅ ꯇꯧꯕ ꯍꯥꯏ ꯈꯪꯗꯗ ꯃꯤꯖꯦ ꯃꯆꯥꯖꯦ ꯂꯨꯅ ꯂꯣꯏ ꯇꯧꯅꯅꯤꯡꯉꯤꯅꯤ ꯁꯤꯗꯩ ꯍꯦꯟꯗꯣꯛꯇꯅ ꯌꯥꯏ ꯌꯥꯏꯅ ꯁꯤ ꯂꯩꯀꯥꯏꯗ ꯂꯩꯀꯥꯏ ꯃꯆꯟ ꯃꯆꯥ ꯁꯨꯝꯕꯗ ꯇꯧꯕꯗꯤ ꯀꯥꯏꯗ꯭ꯔꯦꯀꯣ ꯀꯥꯏꯗꯦ ꯍꯥꯏꯁꯦ ꯀꯥꯏꯔꯤꯕꯅꯦ ꯕ ꯑꯗꯨꯚꯧꯗ ꯈꯔ ꯌꯦꯡꯕꯤꯔꯖꯦꯕ ꯢꯁꯀꯨꯜꯗꯚꯧꯗ ꯃꯆꯥꯗꯨꯅ ꯑꯦꯛꯖꯥꯝ ꯊꯥꯕ ꯆꯠꯂꯒ ꯊꯥꯅꯤꯡꯗ꯭ꯔꯦꯅ ꯒꯦꯠ ꯍꯟꯃꯤꯟꯅ ꯅꯔꯛꯑꯦ ꯍꯥꯏꯅꯦ
ꯏꯁ ꯑꯗꯨꯅꯅꯤ ꯍꯧꯖꯤꯛꯀꯥꯟꯖꯦ ꯀꯩꯅꯣ ꯁꯥꯇ꯭ꯔꯗꯒꯤ ꯃꯃꯥ ꯃꯄꯥꯅ ꯍꯦꯟꯅ ꯃꯣꯏ ꯑꯃꯨꯛ ꯇꯝꯕꯤꯕ ꯑꯃ ꯗꯔꯀꯥꯔ ꯑꯣꯏꯔꯛꯑꯕ꯭ꯔꯥ ꯄꯦꯔꯦꯟꯇꯤꯡꯁꯦ ꯌꯥꯝ ꯗꯔꯀꯥꯔ ꯑꯣꯏꯔꯦ ꯍꯥꯏꯔꯤꯁꯦ ꯎꯝ ꯑꯗꯨꯅ ꯑꯩꯈꯣꯏ ꯑꯗꯨꯗ ꯑꯩꯈꯣꯏ ꯁꯤꯗꯁꯨ ꯑꯅꯛꯄꯗ ꯁ꯭ꯀꯨꯜ ꯑꯃ ꯂꯩ ꯃꯥꯒꯤ ꯐꯥꯎꯟꯗꯔꯗꯨꯅ ꯑꯩꯈꯣꯏ ꯅꯣꯡꯃ ꯋꯥꯔꯤ ꯇꯧꯔꯛ ꯑꯦ ꯑꯉꯥꯡꯁꯤ ꯀꯩꯅꯣ ꯇꯧꯕ ꯎꯝ ꯀꯧꯈꯠꯇꯅ ꯈꯠꯅ ꯆꯩꯅꯕꯒꯤ ꯀꯧꯈꯠꯇꯅ ꯃꯃꯥ ꯃꯄꯥ ꯀꯧꯏꯕꯁꯤ ꯌꯥꯝ ꯀꯧꯈꯠꯂꯕ ꯖꯥꯠꯅꯦ ꯃꯔꯛꯇ ꯑꯗꯨ ꯅꯣꯡꯃꯗꯤ ꯁꯥꯎꯅꯤꯡꯃꯟꯈꯤꯗꯅ ꯑꯣꯖꯥꯁꯤꯅ ꯃꯅꯒꯟꯗ ꯄꯥꯛꯂꯥꯎ ꯊꯥꯔꯨꯏ ꯍꯥꯏꯌꯦ ꯑꯗꯩꯗꯤ ꯃꯌꯨꯝꯂꯦꯌꯦ ꯃꯌꯨꯝ ꯆꯠꯈ꯭ꯔꯒ ꯃꯃꯥ ꯃꯄꯥꯗꯨꯅ ꯑ ꯃꯤ ꯈꯣꯝꯃ ꯂꯥꯛꯑꯦꯅꯦ ꯃꯥꯏ ꯃꯆꯥꯗꯨ ꯀꯧ ꯂꯕꯅꯤ ꯃꯃꯥꯛꯇ ꯇꯧꯋꯦ ꯍꯥꯏꯖꯦ ꯃꯆꯥꯗꯣ ꯈꯪꯉꯤꯅꯤ ꯃꯆꯥꯢ ꯀꯦꯔꯦꯛꯇꯔꯁꯤ ꯃꯃꯥ ꯃꯄꯥ ꯈꯪꯉꯤꯅꯤ ꯑꯗꯨꯅ ꯑꯦ ꯃꯥ ꯏꯆꯥꯁꯦ ꯁꯣꯏꯔꯝꯒꯅꯤ ꯑꯣꯖꯥ ꯀꯩ ꯂꯥꯟꯒꯤꯕꯅꯣ ꯑꯩ ꯅ ꯍꯥꯏꯕꯩ ꯃꯍꯨꯠꯇ ꯀꯩꯗꯧꯕꯩꯅꯣ ꯑꯉꯥꯡꯅꯗ ꯑꯁꯛ ꯊꯤꯅ ꯐꯨꯔꯤꯁꯦ ꯑꯩ ꯏꯆꯥꯁꯤ ꯃꯈ꯭ꯋꯥꯡꯖꯦ ꯌꯥꯗ꯭ꯔꯦ ꯊꯥꯖꯤꯜꯂꯛꯄꯗ ꯃ ꯈ꯭ꯋꯥꯡ ꯅꯤꯃꯛ ꯅꯥꯔꯦ ꯍꯥꯏꯔꯦ ꯑꯩ ꯍꯧꯖꯤꯛ ꯗꯣꯛꯇꯔ ꯄꯨꯗꯣꯏꯅꯤ ꯍꯥꯏ ꯑꯗꯨꯗꯤ ꯗꯣꯛꯇꯔꯗ ꯁꯥꯎꯅꯤꯡꯕꯅ ꯐꯣꯟꯗ ꯑꯗꯨꯅ ꯁꯦ ꯑꯩ ꯂꯨꯄꯥ ꯂꯤꯁꯤꯡ ꯇꯔꯥꯖꯦ ꯑꯉꯥꯡ ꯂꯥꯌꯦꯡꯕꯗ ꯑꯩ ꯃꯇꯦꯡ ꯄꯥꯡꯖꯒꯦ ꯄꯤꯌꯦ ꯂꯧꯋꯦꯅꯦ ꯑꯉꯥꯡ ꯁꯨꯃꯥꯏ ꯇꯧꯕꯤꯅꯨ ꯑꯩꯗꯤ ꯃꯆꯥꯗꯨ ꯀꯦꯔꯦꯛꯇꯔ ꯂꯣꯏ ꯈꯪꯉꯤꯅꯤ ꯑꯩ ꯏꯆꯥꯁꯤꯅ ꯁꯣꯏꯔꯝ ꯇꯧꯔꯤꯅꯤ ꯀꯌꯥꯝ ꯊꯤ ꯅ ꯅꯥꯥꯟ ꯐꯨꯗꯣꯏꯅꯣ ꯍꯥꯏꯕ ꯑꯉꯥꯡꯗꯨꯅ ꯊꯥꯅꯔꯛꯄꯗꯨꯗ ꯃꯃꯥ ꯃꯄꯥꯗꯨ ꯏꯜꯂꯀꯥꯟꯗ ꯃꯤ ꯈꯣꯝꯃ ꯂꯥꯛꯑꯦ ꯑꯗꯨꯅꯗꯤ ꯀꯌꯥꯝ ꯐꯥꯎꯅꯤ ꯃꯣꯏ ꯃꯆꯥꯗꯨꯅꯣ
ꯑꯉꯥꯡꯗꯣ ꯐꯅ ꯐꯥꯒꯦ ꯇꯧꯕ ꯑꯣꯏꯔꯝꯕ ꯌꯥꯏ ꯐꯔꯝꯗꯕ ꯌꯥꯏ ꯆꯥꯎꯔꯛꯑꯅꯤ ꯃꯃꯥ ꯃꯄꯥꯅ ꯃꯥꯏ ꯁꯥꯏꯠꯇ ꯁꯨꯝ ꯁꯞꯄꯣꯔꯠ ꯇꯧꯔ ꯁꯨꯝ ꯂꯦꯞꯄꯛ ꯄꯅꯤꯅꯀꯣ ꯐꯒꯦꯔꯥ ꯐꯔꯣꯏꯔ ꯁꯞꯄꯣꯔꯠ ꯇꯧꯕ ꯃꯇꯥꯡꯗꯣ ꯆꯥꯗ꯭ꯔꯝꯅꯤꯅꯦ ꯑꯦ ꯑꯩꯗ ꯑꯩꯈꯣꯏ ꯌꯥꯏ ꯑꯩꯈꯣꯏ ꯕꯥ ꯍꯣꯢ ꯌꯥꯏꯅꯀꯣ ꯁꯨꯝ ꯆꯠꯈ꯭ꯔꯦ ꯁꯨꯝ ꯆꯠꯈ꯭ꯔꯦ ꯐꯔꯝꯒꯦ ꯇꯧꯕ ꯑꯉꯥꯡꯗꯣ ꯃꯥꯡꯉꯛꯀꯗꯣꯏꯅꯦꯕ
ꯌꯥꯝꯅ ꯍꯧꯖꯤꯛꯀꯥꯟꯒꯤ ꯄꯦꯔꯦꯟꯁꯤꯡꯁꯦ ꯁꯤ ꯌꯥꯝꯅ ꯁꯣꯏꯔꯦ ꯁꯣꯏꯔꯦ ꯅꯍꯥꯟꯋꯥꯏ ꯑꯩꯈꯣꯏꯅ ꯑꯉꯥꯡ ꯑꯣꯏꯔꯤꯉꯩꯗꯤ ꯑꯣꯖꯥ ꯊꯤ ꯊꯤ ꯐꯨꯔꯛꯑꯦ ꯑꯩꯈꯣꯏ ꯈꯨꯠꯀ ꯇꯠꯄ ꯌꯥꯎꯔꯤꯅꯦ ꯑꯗꯨ ꯅꯨꯡꯁꯤ ꯃꯥꯒꯤ ꯃꯥꯒꯤ ꯀ꯭ꯂꯥꯁꯇꯨꯃ ꯅꯣꯡ ꯃꯇ ꯑꯩꯇꯣꯢꯅ ꯄꯔꯥ ꯐꯥꯗꯕ ꯌꯥꯎꯗ꯭ꯔꯦ ꯍꯥꯏꯗꯤ ꯃꯥ ꯈꯔ ꯐꯨꯒꯜꯂꯦꯅ ꯑꯗꯨꯃꯥꯏꯅ ꯇꯧꯅ ꯍꯧꯖꯤꯛꯇꯤ ꯅꯨꯡꯁꯤꯔꯛꯑꯦ ꯃꯥꯅ ꯁꯨꯃꯥꯏꯅ ꯇꯧꯕꯤꯒꯤꯕꯗꯩ ꯑꯩꯈꯣꯏꯁꯦ ꯈꯔ ꯍꯩꯍꯧꯔꯤꯅꯤꯀꯣꯥ ꯀꯥꯢꯅ ꯈꯜꯂꯛꯑꯦ ꯑꯗꯨꯅ ꯍꯧꯖꯤꯛꯀꯥꯟ ꯑꯉꯥꯡꯁꯤ ꯁꯤꯗꯤ ꯄꯦꯔꯦꯟꯁꯤꯡꯁꯤꯅ ꯁꯣꯏꯃꯟ
ꯃꯔꯨ ꯑꯣꯏꯅ ꯍ꯭ꯌꯨꯃꯦꯟ ꯔꯥꯏꯠꯁ ꯆꯥꯎꯈꯠꯂꯤꯝꯅꯦ ꯍꯥꯏꯗꯅ ꯑꯣꯖꯥ ꯑꯃꯅ ꯁꯥꯇ꯭ꯔ ꯑꯃꯗ ꯁꯨꯃꯥꯏꯅ ꯐꯕ ꯌꯥꯏꯒ ꯌꯥꯗꯦꯅ ꯅꯤꯌꯣꯝ ꯃꯌꯥꯝ ꯑꯃ ꯄꯨꯊꯣꯔꯛꯄꯁꯤꯗ
ꯃꯥꯅꯤ ꯑꯣꯖꯥꯁꯤꯡꯁꯨ ꯍꯦꯛ ꯈꯧꯇꯛ ꯆꯥꯔꯦ ꯑꯩꯅ ꯁꯨꯃꯥꯏꯅ ꯍꯦꯛ ꯇꯧꯔꯒ ꯑꯃꯨꯛ ꯀꯝꯄ꯭ꯂꯦꯟ ꯂꯥꯛꯑꯗꯤ ꯃꯥꯁꯨ ꯑꯗꯨꯅ ꯏꯃꯨꯡꯗ ꯄꯨꯖꯔꯤꯕꯅꯤꯗꯣ ꯇꯧꯒꯗ꯭ꯔꯥ ꯈꯣꯠꯀꯗ꯭ꯔꯅ
ꯑꯗꯨꯅ ꯑꯩꯈꯣꯏꯁꯨ ꯃꯇꯝ ꯈꯔ ꯄ꯭ꯔꯥꯏꯚꯦꯠ ꯁ꯭ꯀꯨꯜ ꯑꯗꯨꯝ ꯄꯨꯔꯝꯃꯤ ꯑꯩꯈꯣꯏꯅ ꯄꯨꯕ ꯃꯇꯝꯗ ꯄ꯭ꯔꯣꯕ꯭ꯂꯦꯝ ꯂꯩꯇꯦ ꯑꯩꯅ ꯄꯨꯕꯗ ꯑꯉꯥꯡ ꯑꯁ ꯃꯈꯩꯒ ꯑꯃꯅꯒ ꯏꯁꯤꯡ ꯍꯥꯡꯒꯠꯄ ꯌꯥꯎꯋꯤ ꯑꯣ ꯀꯣꯟꯅꯗꯤꯦ ꯃꯣꯏꯗ ꯌꯨꯝꯗ ꯑꯩ ꯑꯣꯖꯥ ꯑꯣꯏꯗ꯭ꯔꯕ ꯃꯇꯨꯡ ꯃꯣꯏꯅ ꯀꯩ ꯀꯩꯅꯣ ꯊꯕꯛ ꯏꯥꯡ ꯇꯧꯔꯕ ꯃꯇꯨꯡꯐꯥꯎꯗ ꯌꯨꯝꯗ ꯇꯤꯆꯔꯁ ꯗꯦꯒꯤ ꯒꯤꯐ ꯊꯨꯕ ꯂꯥꯛꯏꯦ ꯑꯩꯅ ꯐꯨꯈꯤꯕ ꯑꯉꯥꯡꯗ ꯑꯗꯨꯃꯥꯏꯅ ꯇꯧꯗꯅ ꯎ ꯈꯦꯠꯅꯔꯦ ꯍꯥꯏꯇꯥꯔꯦ ꯍꯧꯖꯤꯛꯀꯥꯟꯒꯤ ꯑꯩꯈꯣꯏꯅꯒ ꯇꯨꯋꯏꯁꯟꯒ ꯇꯧꯔ ꯗ ꯑꯦ ꯃꯃ ꯑꯦ ꯐ ꯀ ꯍꯥꯏ ꯑꯗꯣ ꯑ ꯍꯧꯖꯤꯛꯀꯥꯟꯗꯤ ꯌꯥꯗ꯭ꯔ ꯩꯅ ꯁꯨꯝ ꯁꯤꯡ ꯈꯔ ꯀꯥꯝꯗꯣꯛꯑꯟꯒꯦ ꯑꯗꯨꯅ ꯁꯨ ꯊꯤꯔꯛꯑꯝꯕꯅꯤ ꯁꯤꯅ ꯁꯤ ꯑꯣꯏꯈ꯭ꯔꯦ ꯑꯗꯒꯤ ꯍꯛꯆꯥꯡ ꯅꯣꯏꯈꯠꯄꯒꯤ ꯄ꯭ꯔꯣꯕ꯭ꯂꯦꯝꯁꯤꯁꯨ ꯌꯥꯝ ꯂꯥꯛꯅꯔꯕꯅꯤꯅ ꯍꯛꯆꯥꯡ ꯁꯥꯏꯖꯅꯤ ꯑꯗꯒꯤ ꯑꯃꯅ ꯑꯩꯈꯣꯏꯒꯤꯅꯦ ꯎꯝ ꯃꯣꯏꯅ ꯍꯥꯏꯗꯤꯌꯥ ꯍꯥꯏꯅ ꯈꯪꯗ꯭ꯔꯦ ꯑꯩꯈꯣꯏ ꯌꯨꯝꯕꯥ ꯆꯣꯡꯕ ꯍꯥꯏꯗꯅ ꯑꯃ ꯂꯩꯔꯦ ꯑꯗꯒꯤ ꯍꯥꯔꯕꯦꯜ ꯂꯥꯏꯐꯀꯤꯗ ꯆꯣꯡꯉꯤꯕꯁꯤꯡꯁꯦ ꯁꯤꯒ ꯌꯨꯝꯕ ꯍꯦꯛꯁꯤ ꯑꯥꯏꯗꯤꯌꯥ ꯂꯩꯕ꯭ꯔꯥ
ꯑꯥꯏꯗꯤꯌꯥꯁꯦ ꯀꯟꯅ ꯂꯩꯗꯦꯕ ꯑꯦꯔꯣꯕꯤꯛ ꯍꯥꯏ ꯌꯖꯨꯝꯕꯥ ꯍꯥꯏ ꯑꯗꯣ ꯌꯥꯝꯅ ꯌꯥꯎꯁꯜꯂꯨꯗ꯭ꯔꯕꯅ ꯈꯪꯗ꯭ꯔꯦꯏ ꯃꯇꯥꯡꯁꯦ ꯑꯗꯨ ꯖꯨꯝꯕꯥꯁꯤꯅ ꯗꯥꯟꯁꯀꯨꯝꯕ ꯌꯥꯝ ꯈꯔ ꯌꯥꯎꯕ꯭ꯔꯥ ꯈꯪꯗꯦꯅꯦ ꯁꯨꯝ ꯎꯕꯗꯀꯣ ꯇꯥꯏ ꯇꯣ ꯑꯍꯟꯒꯁꯨ ꯌꯥꯝ ꯇꯧꯔꯦ ꯑꯩꯈꯣꯏ ꯕꯥꯥꯎ ꯍꯣꯏꯒꯁꯨ ꯀꯣ ꯃꯣꯏ ꯑꯍꯟꯁꯤꯡꯁꯨ ꯂꯥꯏꯐ ꯏꯁꯇꯥꯏꯜꯅꯦꯅ ꯃꯁꯥ ꯐꯅꯤꯡꯉꯤꯅꯦꯅꯀꯣ ꯐꯕꯨꯗꯤ ꯐꯩ ꯑꯃꯔꯣꯝꯗꯕꯨꯗꯤ ꯔꯨꯇꯤꯟ ꯑꯣꯏꯅ ꯑꯗ ꯃꯣꯏꯁꯨ ꯆꯣꯡꯕ ꯆꯠꯇꯅ ꯆꯣꯡꯗꯅ ꯈꯣꯠꯇꯅ ꯇꯧꯋꯦ
ꯎꯝ ꯑꯩꯈꯣꯏꯅ ꯍꯛꯆꯥꯡ ꯁꯥꯖꯦꯟꯁꯤꯁꯨ ꯑꯗꯨꯝ ꯗꯔꯀꯥꯔ ꯑꯣꯏꯔꯕꯅꯤꯅ ꯍꯧꯖꯤꯛꯀꯥꯟꯁꯤꯗ ꯑꯣꯏꯔꯕꯅꯤꯅ ꯑꯩꯈꯣꯏꯒꯤ ꯗꯤ ꯑꯃ ꯈꯟꯅꯩꯌꯦꯕ ꯅꯣꯡ ꯆꯤꯡ ꯇꯥꯗ꯭ꯔꯒꯕꯨꯗꯤ ꯂꯝꯄꯥꯛꯇꯒꯨꯝꯕ ꯑꯗꯒꯤ ꯅꯣꯡ ꯆꯤꯡ ꯇꯥꯔꯒ ꯅꯨꯄꯤ ꯍꯣꯜꯗꯒꯨꯝꯕ ꯑꯩꯈꯣꯏꯒꯤ ꯄꯨꯟꯅ ꯂꯩꯀꯥꯏ ꯄꯨꯂꯞꯅ ꯍꯥꯏꯇꯥꯔꯦ ꯄꯛꯇꯨꯅ ꯑꯗꯒꯤ ꯀꯣꯜꯂꯤꯕ ꯖꯒꯥꯁꯤꯗ ꯑꯩꯈꯣꯏ ꯄꯨꯟꯅ ꯑꯌꯨꯛ ꯑꯌꯨꯛꯁꯤ ꯉꯟꯇꯥ ꯉꯟꯇꯥ ꯍꯧꯒꯠꯅꯔꯒ ꯊꯕꯛ ꯏꯪꯈꯥꯡ ꯃꯇꯝ ꯋꯥꯠꯂꯤꯉꯩ ꯃꯃꯥꯡꯁꯤꯗ ꯄꯨꯂꯞ ꯑꯣꯏꯅ ꯑꯦꯛꯁꯔꯁꯥꯏꯁ ꯇꯧꯃꯤꯟꯅꯕ
ꯌꯥꯝ ꯐꯕ ꯊꯕꯛꯅꯤꯅꯦ ꯑꯗꯨꯗꯤ
ꯂꯩꯀꯥꯏ ꯑꯃ ꯂꯩꯔꯕꯅꯤꯅ ꯑꯦꯛꯁꯄꯥꯔꯠ ꯍꯥꯏꯗꯤ ꯃꯣꯏꯅ ꯇꯝꯃꯛꯄ ꯊꯦꯡꯅꯔꯛꯄ ꯈꯔꯁꯨ ꯑꯗꯨꯝ ꯌꯥꯎꯔꯝꯃꯅꯤ ꯑꯃꯣꯏ ꯑꯍ ꯄꯨꯊꯣꯛꯑꯒ ꯃꯌꯥꯝ ꯇꯧꯃꯤꯟꯅꯔꯒ ꯑꯗꯨ ꯑꯣꯏꯇꯥꯔꯒꯗꯤ ꯏꯊꯟꯇ ꯇꯧꯕ ꯇꯜꯂꯛꯄꯗꯨ ꯃꯌꯥꯝ ꯄꯨꯜꯂꯒꯗꯤ ꯑꯗꯨꯒꯤ ꯅꯨꯡꯉꯥꯏꯕ ꯑꯃꯁꯨ ꯂꯩꯔꯦ ꯆꯥꯡꯁꯨ ꯐꯍꯧꯔꯦ
ꯑꯦꯟꯇꯔꯇꯦꯟꯃꯦꯟ ꯑꯣꯏꯅꯀꯣ ꯑꯗꯒꯤ ꯊꯥꯏꯅ ꯌꯣꯒꯗꯤ ꯇꯧꯔꯝꯕꯅꯦ ꯂꯝꯄꯥꯛꯀꯨꯝꯕꯗꯒ ꯑꯗꯨ ꯊꯦꯡꯅꯈꯤꯗ꯭ꯔꯦ ꯑꯗꯨ ꯇꯧꯔꯛꯑꯗꯤ ꯌꯥꯝ ꯐꯩꯅꯦ
ꯎꯝ ꯑꯗꯨꯃ ꯇ ꯑ ꯑꯗꯨꯒꯤ ꯃꯇꯧꯁꯤꯔ ꯈꯟꯅꯔꯤ ꯑꯗꯒꯤ ꯅꯣꯏ ꯂꯣꯟꯗꯩ ꯂꯥꯛꯑꯁꯨ ꯌꯥꯎꯕ ꯌꯥꯏ ꯍ ꯅꯅꯦ ꯀ ꯌꯥ ꯑꯗꯨꯒ ꯃꯁꯤ ꯑꯩꯅ ꯈꯪꯅ ꯁꯥꯟꯅꯕ ꯈꯔꯗꯁꯨ ꯂꯩꯀꯥꯏ ꯂꯩꯀꯥꯏꯈꯤ ꯑꯝꯕ ꯂꯩ ꯑꯩꯈꯣꯏ ꯂꯩꯀꯥꯏꯒꯤꯁꯨ ꯁꯃꯥꯏꯅ ꯇꯧꯁꯤ ꯈꯟꯅꯔꯤ
ꯎ
ꯊ ꯐꯗꯤ ꯥꯏꯒꯤ ꯂꯥꯁ ꯁꯟꯗꯦ ꯁ ꯁꯟꯗꯦ ꯑꯉꯥꯡ ꯑꯉꯥꯡꯕ ꯁꯥꯇ꯭ꯔ ꯁꯥꯇ꯭ꯔꯤ ꯑꯣꯏꯔꯦ ꯑꯦꯅꯤ ꯃꯤ ꯈꯨꯗꯤꯡꯃꯛ ꯑꯍꯜ ꯂꯃꯟ ꯑꯣꯏꯔꯦ ꯂꯩꯀꯥꯏꯒꯤ ꯗꯦꯕꯂꯞꯃꯦꯟꯗ ꯁꯤꯖꯤꯟꯅꯅꯕ ꯑ ꯗꯣꯅꯦꯁꯟ ꯍꯥꯞꯄꯦ ꯑ ꯃꯗꯨ ꯁꯦꯀꯦꯟ ꯁꯟꯗꯦꯒ ꯑꯗꯨꯒ ꯁꯟꯗꯦꯒꯁꯦ
ꯑꯥ ꯐꯩꯌꯦ
ꯑꯗꯨꯁꯨ ꯍꯧꯗꯣꯛꯑꯒ ꯍꯌꯦꯡꯁꯤ ꯂꯥꯁ ꯁꯟꯗꯦꯁꯦ ꯍꯧꯗꯣꯛꯑꯒ ꯃꯗꯨ ꯇꯧꯅꯕ ꯑꯩꯅ ꯄ꯭ꯂꯥꯟꯗꯤ ꯇꯧꯔꯤ
ꯑꯦ ꯌꯥꯝ ꯐꯩ ꯑꯗꯣ ꯇꯥꯃꯣꯆꯧ ꯍꯣꯏꯅ ꯑꯗꯨ ꯇꯧꯔꯀꯥꯟꯗꯗꯤ ꯇꯧꯗꯣꯔꯦ ꯍꯥꯏꯕ ꯑꯃ ꯂꯩꯔꯗꯤ ꯄꯥꯎ ꯑꯗꯨꯝ ꯍꯥꯏꯔꯛꯑꯣ ꯑꯩꯈꯣꯏ ꯑꯗꯨꯝ ꯂꯥꯛꯀꯦ ꯌꯥꯎꯒꯦ ꯎꯝ
ꯑꯃ ꯍꯧꯎꯅꯔꯒ ꯑꯗꯨꯝ ꯑꯦꯛꯁ꯭ꯔꯁꯥꯏꯁ ꯇꯧꯔꯁꯤ ꯐꯔꯦ ꯐꯔꯦ ꯉꯁꯤꯒꯤ ꯁꯨꯃꯥꯏꯅ ꯇꯧꯔꯁꯤ ꯊꯝꯃꯒꯦ ꯑꯃꯨꯛ ꯀꯣꯟꯅ ꯑꯃꯨꯛ ꯐꯥꯎꯅꯔꯁꯤ ꯁꯤꯒꯨꯝꯕ
ꯑ ꯍꯣꯏ ꯍꯣꯏ ꯎꯝ
ꯊꯝꯃꯦ ꯊꯝꯃꯦ